ꯍꯜꯂꯣ
ꯕꯣꯜ ꯌꯦꯡꯗ꯭ꯔꯕꯣ ꯅꯪꯕꯣ ꯏꯇꯥꯎ
ꯕꯣꯜ ꯌꯦꯡꯉꯦ ꯍꯧꯖꯤꯛ ꯍꯥꯞ ꯊꯣꯛꯔꯤꯅ
ꯀꯔꯤꯅꯣ ꯂꯣꯏꯔꯦ ꯑꯃꯨꯛ ꯍꯧꯔꯕꯅꯦ
ꯑꯣ
ꯅꯪ ꯃꯤ ꯃꯌꯥꯝ ꯂꯩꯕ ꯃꯥꯜꯂꯦ
ꯎꯝ ꯃꯤ ꯈꯔ ꯏꯃꯥꯟꯅꯕ ꯈꯔ ꯂꯩ
ꯈꯔ ꯏꯪꯅ ꯂꯩꯌꯨ ꯌꯥꯗ꯭ꯔꯣ
ꯑꯣꯛꯈꯦ
ꯑꯩꯅ ꯍꯥꯏꯁꯦ ꯅꯪ ꯑꯩꯒꯤ ꯐꯅꯕꯅꯤꯀꯣ
ꯆꯥꯛ ꯆꯥꯔꯕꯣ
ꯆꯥꯔꯦꯗꯥ ꯉꯁꯥꯏꯗꯒꯤ ꯆꯥꯔꯦ ꯂꯥꯝꯕꯨ ꯂꯥꯝ ꯗꯧꯔꯦ ꯌꯦꯟ ꯆꯝꯊꯣꯡ ꯆꯥꯏ ꯉꯁꯤꯗꯤ
ꯑꯩꯁ ꯌꯦꯟ ꯆꯝꯊꯣꯡ ꯁ
ꯍꯥꯎꯋꯦ ꯈꯥꯃꯦꯟ ꯑꯁꯤꯟꯕ ꯀꯩꯀꯥ ꯍꯥꯞꯄꯒ
ꯎꯝ
ꯆꯥꯗ꯭ꯔꯣ ꯍꯥꯏꯖꯦ ꯅꯣꯏ
ꯆꯥꯏꯗ
ꯍꯥꯎꯋꯦ ꯂꯣꯏꯔꯦ ꯅꯥꯎꯔꯤ
ꯑꯁ
ꯕꯦꯔꯔꯥ ꯖꯦ ꯀꯔꯤꯅ ꯆꯪꯈ꯭ꯔꯖꯥꯠꯅꯣ ꯈꯪꯗꯦ ꯕꯦꯔꯥꯅꯦ ꯀꯔꯤꯅ ꯇꯧꯌꯤꯖꯤꯕꯣ